ꯑꯜꯂꯣ ꯀꯩꯗꯧꯔꯤꯅꯣ
ꯍꯧꯖꯤꯛꯁꯦ
ꯑꯥ
ꯍꯧꯖꯤꯛꯁꯦ ꯀꯩꯁꯨ ꯇꯧꯗꯦ
ꯀꯩ ꯃꯊ ꯦꯜ ꯊꯣꯡꯒꯦ ꯅꯪꯕꯣ
ꯊ‌ꯣꯡꯗ꯭ꯔꯤꯗ
ꯑꯦꯁ ꯊꯦꯡꯉ‌ꯦ ꯊꯦꯡꯉ‌ꯦ
ꯀꯩꯗꯧꯔꯒ ꯂꯩꯒꯦ ꯑꯗꯨꯗꯤ
ꯐꯖꯅ ꯆꯥꯕꯤꯔꯕꯣ ꯁꯣꯝꯁꯦ
ꯑꯁ ꯆꯥꯕꯤꯈ꯭ꯔꯦ ꯃꯌꯥꯝ ꯆꯥꯕꯤꯈ꯭ꯔꯦ ꯆꯥꯛ ꯆꯥꯔꯤꯉꯩꯗ ꯀꯩꯅꯣ ꯑꯩꯈꯣꯏ ꯌꯨꯝꯕꯨꯅ ꯑ ꯍ‌ꯦ ꯆꯥꯛꯆꯔꯤꯉꯩꯗ ꯑꯩꯈꯣꯏ ꯑꯩꯈꯣꯏ ꯌꯨꯝꯕꯨꯅ ꯍꯩꯅꯣ ꯆꯠꯅꯤꯡꯕ꯭ꯔꯥ ꯍꯥꯏꯅ ꯍꯪꯉꯛꯄ ꯑꯗꯨꯗ ꯂꯩꯕꯗꯤ ꯆꯠꯅꯤꯡꯉꯦ ꯍꯥꯏꯕꯗꯨꯗ ꯃꯥꯅꯦ ꯃꯣꯏꯒꯤ ꯀꯩꯅꯣ ꯃꯪꯒꯣꯜꯒ ꯑꯦꯇꯦꯁ ꯇꯧꯕ꯭ꯔꯥ ꯍꯩꯅꯣ ꯄꯥꯝꯕꯤ ꯂꯩꯕ ꯑꯗꯨꯗ ꯇꯥꯕ ꯃꯥꯜꯂꯦꯕ ꯃꯣꯏꯅ ꯃꯣꯏ ꯃꯪꯒꯣꯜꯒꯤ ꯀꯩꯅꯣ ꯑꯗꯨ ꯃꯇꯥꯏꯗ ꯃꯌꯥꯝ ꯈꯨꯜꯂꯒ ꯊꯂꯝꯝꯕ ꯑꯗꯨ ꯂꯧꯔꯣ ꯍꯥꯏꯔꯒ ꯑꯃꯨꯛ ꯂꯧꯔꯣꯏ ꯆꯥꯕ ꯑꯗꯨꯒꯤꯅꯤꯗ
ꯍꯥꯏꯗꯤ
ꯍꯥꯁ
ꯑꯇꯩꯗꯤ
ꯑꯇꯩꯗꯤ ꯆ ꯆꯥꯠꯇꯣꯔꯒ ꯑꯗꯨꯝ ꯂꯩꯔꯅꯤ ꯀꯩꯝ ꯇꯧꯗꯦꯔꯥ
ꯎ ꯌꯦꯤꯟꯖꯥꯡꯁꯥꯏꯒꯤ ꯁꯨꯝꯁꯦ
ꯑꯂꯨꯒ ꯍꯋꯥꯏ ꯊꯔꯥꯛꯇꯣ ꯑꯗꯨ ꯑꯣꯏꯅ ꯆꯥꯔꯦ
ꯑꯗꯨꯝ ꯍꯥꯎꯔꯝꯃꯅꯤꯀꯣ
ꯍꯗꯤꯗ ꯍꯥꯎꯕ ꯍꯥꯎꯗꯕ ꯑꯁ ꯅꯣꯏ ꯅꯪ ꯌꯨꯝ ꯆꯠꯇꯕ ꯀꯨꯏꯔꯝꯉꯦ ꯑ ꯀꯩꯅꯅ ꯀꯩꯅꯣ ꯅꯣꯏ ꯅꯣꯏ ꯈꯨꯟꯗꯩꯗꯤ ꯁꯤꯠ ꯑꯩ ꯁꯤꯗꯅ ꯂꯩꯕ ꯍꯦꯟꯅ ꯅꯨꯡꯉꯥꯏꯇ꯭ꯔꯣ ꯅꯣꯏꯗꯗꯤ ꯌꯥꯝ ꯁꯥꯏꯌꯦꯕ ꯑꯦꯁ ꯅꯣꯏꯗ ꯁꯥꯕꯗꯣ ꯌꯥꯝ ꯍꯦꯟꯖꯤꯜꯂꯦꯕ
ꯀꯣꯏꯗꯤ ꯃꯤ ꯃꯅꯨꯉꯥꯏ ꯑꯃ ꯆꯠꯂꯣ ꯁꯤꯟꯨ ꯃ ꯃꯥꯃ ꯆꯠꯂꯣ ꯁꯤꯟꯨꯥꯏ
ꯅꯣꯏꯒꯤ ꯋꯦꯗꯔꯒ ꯁꯤ ꯋꯦꯗꯔꯒꯗꯤ ꯌꯥꯝ ꯇꯣꯡꯉꯥꯜꯂꯝꯅꯤꯗꯅ
ꯇꯨꯡꯍꯜꯂꯤ ꯇꯨꯡꯉꯜꯂꯕꯨꯗꯤ ꯑꯗꯨꯕꯨ ꯑꯣꯏꯔꯁꯨ ꯑꯗꯨꯝ ꯏꯪꯉꯤꯗ ꯑꯩꯈꯣꯏ ꯀꯩꯅꯣ ꯁꯤꯖꯤꯟꯅꯕꯅꯤꯅ ꯀꯩ ꯏꯪꯍꯟꯅꯕ ꯁꯤꯖꯤꯟꯅꯕꯅꯤꯅ
ꯅꯣꯏ ꯅꯣꯏꯒꯤꯋꯦꯗ ꯅꯣꯏꯒꯤ ꯀꯩꯅꯣ ꯅꯣꯏ ꯈꯨꯟꯗꯋꯦꯗꯔꯥ ꯅꯣꯏ ꯈꯨꯟꯒꯤ ꯀꯩ ꯍꯥꯏꯗꯣꯏꯅꯣ ꯅꯨꯡꯁꯥꯒꯁꯤ ꯅꯨꯡꯁꯥꯒ ꯌꯥꯝ ꯈꯦꯅꯩꯅꯤ
ꯀꯃꯥꯏꯅ ꯇꯧꯒꯦ
ꯑꯩꯁ ꯅꯣꯏꯗꯤ ꯌꯥꯝ ꯁꯥꯏ ꯑꯩ ꯅꯣꯏꯒꯤ ꯋꯦꯗꯔꯗꯣ ꯑꯗꯨ ꯀꯩꯅꯣ ꯆꯍꯤ ꯑꯅꯤ ꯑꯍꯨꯝ ꯊꯦꯡꯅꯒ ꯂꯩꯕꯅꯤꯅ ꯁꯤꯗꯤ ꯑꯁꯤꯗꯗꯤ ꯁꯤꯒꯤ ꯋꯦꯗꯔꯗꯤ ꯀꯩꯝ ꯅꯠꯇ꯭ꯔꯦꯕ ꯑꯩꯒꯤꯗꯤ
ꯅꯪ ꯅꯪ ꯆꯥꯛ ꯆꯥꯕꯗ ꯅꯪ ꯆꯥꯛ ꯆꯥꯕꯗ ꯀꯅꯥ ꯈꯜꯂꯒ ꯆꯥꯒꯦ
ꯑꯩ ꯆꯥꯛ ꯈꯜꯂꯒ ꯆꯥꯏꯅꯦ ꯆꯥꯛ ꯆꯥꯕꯗꯒ ꯃꯤ ꯈꯟꯕ ꯂꯩꯗꯣꯏꯔꯣ
ꯑꯠꯇꯣ ꯄꯥꯈꯟꯗꯦ
ꯍꯗꯦ
ꯈꯜꯂꯣ ꯀꯩꯅꯣ ꯑꯃꯨꯛꯀꯥ ꯈꯜꯂꯣ
ꯑꯁ ꯍꯩꯅꯧꯄꯤꯕ ꯏꯆꯦꯗꯨ ꯑꯣꯏꯅ ꯈꯟ ꯇꯥꯔꯗꯤꯗꯤ
ꯀ ꯍꯥꯏꯕ
ꯍꯦꯟꯅꯧ ꯄꯤꯕ ꯏꯆꯦꯗ ꯑꯣꯏꯅ ꯈꯟ ꯇꯥꯔꯦꯕ
ꯑꯩꯗꯤ ꯑꯩꯗꯤ ꯀꯅꯥ ꯀꯃꯥꯏ ꯑꯩꯗꯤ ꯂꯧꯊꯣꯛꯑꯒꯦ ꯍꯥꯏꯕꯅꯦ
ꯅꯤꯡꯪ ꯁꯤꯤꯡꯗ꯭ꯔꯔꯤꯅꯤ ꯅꯝꯃꯗꯤ
ꯇꯨꯝꯕꯗ ꯈꯜꯂꯨꯀꯣ ꯑꯗꯨꯗꯤ
ꯍ ꯇꯨꯝꯝꯕ ꯏ ꯑ
ꯇꯨꯝꯃꯗ ꯈꯟꯂꯨꯕ ꯍꯧꯖꯤꯛ ꯈꯟꯗꯁꯨ
ꯌꯦꯡꯁꯦ
ꯃꯑꯣꯡ ꯌꯦꯡꯁꯦ
ꯃꯑꯣꯡ ꯌꯦꯡꯕꯈꯛ ꯌꯥꯔꯣꯏꯌꯦ ꯇꯧꯊꯣꯛꯑꯕ
ꯑꯩꯁꯦꯅꯁ ꯑꯣꯗ ꯈꯪ ꯃꯥꯅꯦꯒꯣ
ꯈꯪꯏꯅ ꯁꯥ ꯈꯪꯥꯏ ꯈꯪꯣꯏꯕꯤ
ꯈꯪꯅꯦ ꯋꯥ ꯅꯁꯛꯎꯔꯗꯤ
ꯀꯃꯥꯏꯅ
ꯐꯖꯅ ꯈꯪꯉꯝꯗꯧ ꯃꯥꯜꯗꯣ
ꯎ ꯅꯍꯥꯟ ꯈꯪꯕ꯭ꯔꯥ ꯀꯩꯅꯣ ꯐꯣꯟ ꯑꯃ ꯇꯧꯔꯛꯑꯦꯕꯀꯣ
ꯑꯝ
ꯐꯣꯟ ꯇꯧꯔꯛꯄꯗꯣ ꯃꯥ ꯃꯥꯁꯨ ꯑꯩ ꯈꯪꯗꯦꯕ ꯃꯥꯕꯨꯁꯨ ꯈꯪꯗꯅꯕ ꯑꯩꯃꯥꯟꯁꯨ ꯑꯩꯉꯣꯟꯗ ꯈꯪꯗꯕ ꯑꯩ ꯁꯤ ꯀꯅꯥꯅꯣ ꯍꯥꯏꯔꯤꯁꯦ ꯑꯗꯨꯒ ꯏꯃꯥꯟꯅꯕ ꯑꯃꯗꯛ ꯃꯥꯁꯦ ꯍꯪꯕ ꯃꯥꯜꯂꯦ
ꯑꯥ
ꯍꯒ ꯑꯃꯨꯒ ꯐꯣꯟꯗ ꯅꯪꯁꯦ ꯑꯩ ꯈꯪꯕꯨꯗꯤ ꯈꯪꯉꯦ ꯑꯗꯨꯅ ꯁꯛꯇꯤ ꯈꯪꯗꯦ ꯀꯥꯏꯅ ꯍꯥꯏꯔꯛꯄ ꯋꯥꯅꯤ
ꯎ
ꯑꯗꯨꯃꯥꯏꯅ ꯇꯥꯔꯛꯀꯅꯤꯀꯣ
ꯁꯦ ꯃꯅꯁ ꯎꯗꯤ ꯈꯪꯗꯣ ꯃꯥꯂꯦ ꯑꯩꯁꯦ
ꯀꯪꯉꯣꯏꯃꯦ
ꯅꯪ ꯅꯝꯕ ꯑ
ꯑꯥ ꯍꯥꯏꯔꯑꯣ ꯍꯥꯏꯔꯛꯑꯣ
ꯅꯪ ꯊ꯭ꯔꯤꯗ ꯂꯩꯦ ꯍꯥꯏꯗꯣꯏꯅꯦ
ꯑꯥ
ꯑꯗꯨꯗꯤ ꯅꯪ ꯅꯠꯇꯦ ꯅꯣꯏ ꯈꯨꯟꯗ ꯂꯩꯗꯕꯁꯦ ꯀꯌꯥꯝ ꯀꯨꯏꯔꯒꯦ
ꯀꯨꯏꯔꯦ ꯀꯨꯏꯔꯦ ꯆꯍꯤ ꯌꯥꯝꯈ꯭ꯔꯦꯗ
ꯑꯦ ꯁꯤꯗꯤꯤꯗ
ꯑꯁꯦꯡꯕ ꯑꯁꯦꯡꯕ ꯑꯁꯦꯡꯕ ꯆꯍꯤ ꯇꯔꯨꯛ ꯇꯔꯦꯠ ꯁꯨꯔꯝꯃꯅꯤ ꯂꯩꯇꯕ ꯃꯔꯛ ꯃꯔꯛꯇꯕꯨꯗꯤ ꯂꯥꯛꯑꯦ ꯑꯗꯨ ꯑꯣꯏꯔꯁꯨ ꯑꯗꯨꯝ ꯂꯩꯇ꯭ꯔꯦꯕ
ꯀꯩꯅꯣ ꯅꯪꯒꯤ ꯅꯪꯒꯤ ꯃꯤꯡꯒ ꯃꯥꯟꯅꯕꯁꯨ ꯂꯩꯅꯦ ꯍꯥꯏꯦꯐꯦꯛ ꯃꯥꯟꯅꯕ ꯍꯣꯏ ꯅꯣꯏ ꯈꯨꯨꯟꯒꯤ
ꯂꯩꯔꯝꯃꯣꯏꯗꯅ
ꯍꯥꯏꯩꯐꯦꯠ ꯃꯥꯟꯅꯕ
ꯃꯥꯟꯅꯔꯝꯃꯣꯏꯗ ꯃꯥꯅ ꯑꯩ ꯃꯥꯟꯕꯒꯤ ꯑꯣꯏꯔꯝꯃꯅꯤ ꯑꯩꯅ ꯃꯥꯕꯨ ꯃꯥꯟꯕ ꯅꯠꯇꯕ
ꯑ ꯃ ꯃꯩꯏꯒ ꯅꯪꯒꯤ ꯃꯤꯡ ꯃꯌꯥꯏꯒ ꯂꯥꯁꯀꯨꯝ ꯂꯁꯀꯗꯤ ꯃꯥꯟꯅꯩꯕ ꯑꯣ ꯃꯃꯥꯡꯉꯗꯣ ꯑ ꯀꯩꯅꯣ ꯋꯥꯣꯠ ꯈꯖꯤꯛ ꯈꯛ ꯇꯣꯉꯥꯟꯕ ꯑꯗꯨꯒꯤꯅꯤ
ꯑꯥ ꯌꯥꯝ ꯍꯩꯔꯝꯃꯤꯍꯦ
ꯍꯪꯗꯣ ꯃꯥꯜꯂꯦ ꯅꯪꯁꯦ
ꯅꯠꯇꯦꯝꯃꯦ ꯑꯗꯨ ꯅꯠꯇꯦꯝꯃꯦ ꯅꯪꯅ ꯍꯥꯏꯔꯤꯁꯦ ꯀꯩꯅꯣ ꯇꯧꯕꯗꯨꯔꯣ ꯃꯌꯥꯡꯈꯛ ꯀꯪꯉꯒ ꯀꯩꯅꯣ ꯇꯧꯗꯨꯣꯏꯔꯥ
ꯁꯥꯡ ꯈꯔ ꯁꯥꯡꯒ ꯍꯣꯏ
ꯑꯗꯨ ꯅꯠꯇꯃꯦ
ꯑꯗꯨꯗꯤ ꯅꯠꯇ꯭ꯔꯦꯕ ꯅꯪꯁꯦ ꯑꯗꯣ ꯅ ꯁꯛ ꯎꯗꯦ ꯈꯪꯒꯅꯤ ꯑꯩꯁ
ꯐꯉꯅꯦ
ꯈꯪꯒꯅꯤ ꯈꯪꯒꯅꯤ ꯅꯪ ꯑꯞꯄꯔꯗ ꯑꯣꯏꯕ꯭ꯔꯥ ꯂꯣꯋꯔꯗ ꯑꯣꯏꯕ꯭ꯔꯥ
ꯈꯣꯏꯔꯣ ꯑꯗꯨꯒꯨꯝꯕ ꯂꯩꯇꯦ ꯑꯩꯈꯣꯏꯗꯤ
ꯂꯆꯁꯤ
ꯁꯤ ꯃꯅꯤ ꯂꯩꯥꯏꯇꯦꯅ ꯅꯠꯇꯃꯦ
ꯑ ꯑꯗꯨ ꯑꯄꯔ ꯂ ꯑ ꯑꯄꯔ ꯂꯔ ꯅꯠꯇꯗꯤ ꯀꯩꯅꯣ ꯑꯁ ꯋꯤꯇꯤꯡ ꯁꯦ ꯑꯦꯔꯤꯌꯥꯗꯣ ꯑꯗꯨ ꯑꯣꯏꯕ꯭ꯔꯥ
ꯅꯅꯤ ꯐꯦꯗꯗ ꯀꯣ ꯀꯩꯒꯤꯅꯣ ꯑꯩ ꯃꯔꯝꯗ ꯐꯖꯅ ꯍꯪꯉꯤꯁꯦ ꯂꯥꯛꯀꯦ ꯍꯥꯏꯔꯣ ꯌꯨꯝꯗ ꯑꯣꯏꯅ ꯌꯨꯝꯗ ꯂꯥꯛꯄꯤꯔꯣ ꯑꯗꯨꯗꯤ ꯌꯨꯝꯗ ꯑꯣꯏꯅ
ꯑꯁꯅꯨꯅꯤ ꯁꯤꯠꯇꯂꯦ ꯌꯥꯝ ꯁꯥꯏ ꯇꯜꯂꯦ ꯅꯅꯦꯁꯦ
ꯑꯩꯗꯤ ꯀꯩꯅꯣꯗꯒꯤꯅꯦ ꯀꯩ ꯑꯗꯨ ꯃꯐꯝꯗꯣ ꯈꯪꯕ꯭ꯔꯥ ꯑꯁ ꯀꯥꯎꯔꯦꯅꯦ ꯑꯩꯒꯤ ꯃꯈꯜꯒꯤ ꯃꯃꯤꯡꯗꯣ ꯂꯩꯗꯕꯁꯨ ꯀꯨꯏꯔꯕꯅꯤꯅ ꯀꯥꯎꯈ꯭ꯔꯦꯕ ꯄꯣꯛꯂꯥꯛꯇꯕ ꯍꯦꯛ ꯄꯣꯛꯂꯥꯛꯄꯒꯤ ꯍꯦꯛ ꯄꯣꯛꯂꯛꯄꯗꯒꯤ ꯑꯩ ꯌꯨꯝ ꯂꯩꯇꯦꯕ ꯀꯩꯅꯣꯗ ꯂꯩꯌꯦꯕ ꯏꯄꯨꯈꯣꯏꯗ ꯂꯩꯌꯦꯕ
ꯅꯣꯏ ꯅꯣꯏ ꯅꯣꯏ ꯄꯨꯄꯨ ꯍꯣꯏꯗ
ꯑ ꯃꯔ ꯃꯛꯇꯕꯤꯗ ꯑꯦ ꯂꯧꯈꯗ ꯑꯗꯨꯁꯨ ꯀꯨꯏꯟꯅ ꯂꯩꯇꯦꯗꯝ ꯅꯣꯡꯃꯅꯤ ꯀꯥꯕ ꯂꯥꯛꯀ ꯉꯥꯜꯂꯦꯛꯑꯅꯤ ꯑꯗꯨꯒ ꯑꯃꯨꯛ ꯆꯠꯂꯅꯤ ꯑꯗꯨꯃꯥꯏꯅ ꯇꯧꯕꯒꯤ ꯑꯩꯈꯣꯏꯗ ꯂꯥꯛꯒ ꯅ ꯑꯗꯨꯗꯤ
ꯑꯁ ꯅꯣꯏ ꯈꯨꯟ ꯅꯣꯛꯦ ꯐꯖꯅ ꯂꯩꯔꯝꯕ ꯃꯐꯝꯅꯤꯅꯦ
ꯅꯠꯇꯦ ꯈꯨꯟꯗ ꯍꯥꯏꯕ ꯅꯠꯇꯦ ꯌꯨꯝꯗ ꯍꯥꯏꯕꯅꯤ
ꯅꯣꯏ ꯈꯨꯟꯒ ꯌꯨꯡꯕ ꯆꯞ ꯃꯥꯟꯅꯩ ꯀꯩꯅꯣ
ꯃꯟꯅꯗ ꯑꯩꯒꯤ ꯍꯗ ꯄꯨꯟꯁꯤ ꯁꯥꯡꯅ ꯂꯩꯅꯕ
ꯎ ꯂꯩ ꯂꯣ ꯀ ꯀꯝꯁꯂꯦ ꯇꯧꯔꯁꯦ
ꯀꯥꯞꯇꯦ ꯀꯥꯞꯇꯦ ꯌꯥꯕ ꯅꯠꯇ꯭ꯔꯕ
ꯍꯥꯥ
ꯌꯥꯕ ꯅꯠꯇ꯭ꯔꯕ ꯌꯥꯗꯦ ꯍꯥꯏꯗꯤ ꯃꯤ ꯑꯇꯣꯞꯄ ꯁꯤꯟꯒꯦ ꯇꯧꯕꯅꯤꯗ
ꯁꯤꯜꯂꯨ ꯁꯤꯜꯂꯨ
ꯁꯤꯡꯅꯕꯗꯣ ꯅꯪ ꯍꯥꯏꯈꯤꯕꯅꯤꯅ
ꯑꯩ ꯍꯧꯖꯤꯛ ꯍꯥꯏꯈ꯭ꯔ ꯑꯗꯨꯗꯤ
ꯁꯤꯟꯕꯁꯨ ꯄꯥꯛ ꯁꯤꯟꯕ ꯌꯥꯗꯦꯅꯦ ꯍꯥꯕ꯭ꯔꯥ
ꯅ ꯂꯩꯦ ꯅ ꯂꯩꯦ
ꯍ ꯍꯤꯡ ꯀꯥꯏꯖ ꯀꯔꯣꯅ
ꯍꯌꯦꯡꯁꯦ ꯀꯩꯝ ꯇꯧꯔꯣꯏꯗ ꯑꯗꯨꯝ ꯂꯩꯔꯅꯤ ꯌꯨꯝꯗ
ꯇꯨꯝꯃꯒ
ꯎꯝ ꯇꯨꯝꯃꯣꯏ ꯇꯝꯕ ꯁꯪꯗꯦ
ꯇꯨꯝꯕ ꯁꯪꯗꯦꯕ ꯐꯣꯝ ꯃꯦꯠꯂꯒ ꯀꯩꯗꯧꯔꯗꯣꯏꯅꯣ ꯑꯩ ꯄꯤꯛꯆꯔ ꯌꯦꯡꯒꯦꯔꯣ
ꯅꯪ ꯄꯤꯇꯔꯗꯤ ꯎꯈ꯭ꯔꯅꯦ ꯑꯩ ꯅꯍꯥꯟꯅ
ꯃꯦꯠ ꯃꯦꯠꯄ ꯁꯔꯨꯛꯄꯨꯗꯤ
ꯅꯪ ꯄꯤꯛꯆꯔꯗꯤ ꯑꯩꯅ ꯍꯥꯟꯅ ꯎꯈ꯭ꯔꯦꯕꯣ
ꯐꯖꯕ꯭ꯔꯥ ꯑꯗꯨꯝ ꯌꯥꯕ꯭ꯔꯣ
ꯌꯥꯏ ꯌꯥꯏ ꯌꯥꯏ
ꯂꯧꯈꯠꯄ ꯌꯥꯕ꯭ꯔꯕ꯭ꯔ
ꯅꯪꯅ ꯍꯦꯟꯅ ꯅꯩ ꯁꯤꯜꯂꯦ ꯇꯧꯔꯤꯁꯦ
ꯆꯥꯛ ꯂꯥꯝꯈꯠꯂꯦ ꯊꯣꯡꯕꯁꯨ ꯇꯟꯕ
ꯅꯊꯟꯇ ꯂꯩꯕꯔꯥ
ꯑ ꯉꯁꯥꯏ ꯑꯩ ꯉꯁꯥꯏꯗꯣ ꯑꯩ ꯇꯨꯝꯃꯒ ꯂꯩꯕꯅꯦꯕ
ꯎꯝ
ꯑ
ꯑꯁ ꯅꯪꯁꯨ ꯌꯥꯝ ꯇꯨꯝꯃꯦ ꯉꯁꯥꯏꯗꯨꯁꯨ ꯐꯖꯅ ꯇꯨꯝꯃꯦ
ꯏꯟꯁꯥꯡ ꯃꯅꯝ ꯍꯥꯎꯕ ꯃꯅꯝ ꯑꯃ ꯂꯥꯛꯄ
ꯀꯊ ꯀ
ꯑꯗꯩꯗꯤ ꯑꯩꯁꯦ ꯑꯗꯨꯒꯤ ꯆꯥꯛ ꯂꯥꯝꯕ ꯍꯧꯔꯦ
ꯃꯤꯒꯤ ꯏꯟꯁꯥꯡ ꯃꯟꯅꯝ ꯂꯧꯔꯒꯗꯪ ꯆꯥꯛ ꯂꯥꯝꯕ ꯍꯧꯔꯕ
ꯑꯥ ꯑꯗꯨ ꯇꯧꯕ ꯆꯠꯁꯤꯔꯗꯤ ꯇꯄꯅꯦ ꯑꯃꯨꯛꯀ ꯊꯧꯕꯗ ꯇꯟꯕ ꯑꯩꯁꯦ ꯌꯥꯝ ꯇꯟꯕ ꯃꯤꯅꯦ ꯈꯪꯕ꯭ꯔꯥ ꯑꯁ ꯑꯁꯦꯕꯅꯦ ꯅꯣꯏꯗꯤ ꯑꯗꯨꯃꯥꯏꯅ ꯇꯧꯕꯗ ꯋꯥꯁꯔꯨꯝꯒꯨꯝꯕ ꯆꯪꯕꯗꯣ ꯌꯥꯝ ꯇꯜꯂꯦꯕ ꯑꯩꯅ ꯑꯍꯤꯡꯗ
ꯋꯥꯊꯤ
ꯑꯁꯦꯡꯕꯅꯦ ꯅꯣꯏꯗꯤ ꯑꯗꯨꯃꯥꯏꯅ ꯇꯧꯗ꯭ꯔꯣ ꯑꯩꯗꯤ ꯇꯠꯂꯦ ꯑꯁꯦꯡꯕ ꯂꯥꯛ ꯍꯧꯖꯤꯛꯇꯤ ꯉꯝꯗ꯭ꯔꯦ ꯍꯥꯏꯕꯗ ꯆꯪꯕꯅꯦ
ꯇꯅꯤꯡꯗꯦ ꯍꯥꯏ ꯀꯅꯤ